ꯀꯩꯗꯧꯔꯤꯅꯣ ꯍꯣꯏ ꯇꯥꯏꯌꯦ ꯇꯥꯏ ꯀꯩꯗꯧꯔꯤꯅꯣ ꯍꯥ
ꯐꯝꯔꯒ ꯂꯩꯌꯦ ꯀꯣꯜ ꯇꯧꯅꯤꯡꯉꯥꯏ ꯃꯤ ꯊꯤꯕ
ꯅꯣꯡ ꯆꯨꯗ꯭ꯔꯣ
ꯆꯨꯗꯦ ꯈꯣꯏꯗ
ꯑꯁ ꯅꯣꯡ ꯆꯨꯃꯟꯕꯅꯥ ꯍꯣꯏ ꯑꯁ ꯊꯥ ꯑꯃ ꯁꯨꯖꯜꯂꯛꯀꯗꯧꯔꯦ
ꯎ ꯑꯗꯨꯗꯤ ꯊꯥ ꯑꯃ ꯊꯕꯛ ꯊꯕꯛ ꯊꯕꯛ ꯇꯧꯗ꯭ꯔꯒ ꯑꯗꯨꯝ ꯇꯨꯝꯃꯝ ꯇꯨꯝꯐꯝꯗꯣ ꯑꯗꯨꯝ ꯍꯤꯞꯂ ꯂꯩꯔꯝꯅꯦ ꯊꯥ ꯑꯃꯥꯒꯤ
ꯃꯍꯛ ꯃꯔꯛꯇꯗꯤ ꯍꯣꯢ ꯑꯁ ꯇꯨꯝꯕꯅ
ꯌꯥꯝ ꯑꯣꯛ ꯃꯆꯥꯒꯨꯝꯅ ꯌꯥꯝ ꯅꯣꯏꯔꯅꯤꯀꯣ
ꯂꯥꯁꯇ ꯕꯣꯜ ꯕꯣꯜ ꯑꯣꯜꯂ ꯑꯗꯨꯅ ꯅꯝꯕ ꯀꯥꯟꯗꯗꯤ ꯆꯠꯄ ꯌꯥꯔꯝꯂꯣꯏ ꯑꯣꯟꯊꯥꯔꯗꯅ
ꯑꯗꯨ ꯀꯦꯖꯤꯅ ꯑꯣꯜꯂꯒ ꯌꯣꯜꯂꯗꯤ ꯅꯪ ꯃꯃꯟ ꯌꯥꯝ ꯀꯥꯔꯅꯤ
ꯑꯗꯨꯅꯤ ꯆꯥꯟ꯭ꯁ ꯋꯥꯡꯉꯦ
ꯌꯟꯊꯣꯛꯑꯣ ꯍꯥꯢꯌꯣ ꯅꯣꯢ ꯅꯣꯢ ꯅꯃꯥ ꯅꯄꯥꯗꯨꯅꯦ ꯑꯩꯕꯨ ꯌꯟꯊꯣꯛꯑꯣ ꯍꯥꯢꯌꯣ
ꯌꯥꯔꯣꯢꯅꯪ ꯍꯟꯗꯛ ꯃꯇꯝ ꯐꯠꯇꯕꯅꯤꯅ ꯁꯤꯠꯂꯣꯢꯅꯦ
ꯁꯤꯀꯅꯤꯗ ꯁꯤꯀꯅꯤꯗ ꯃꯤ ꯃꯇꯝ ꯐꯠꯇꯕꯅꯤꯅ ꯃꯤ ꯃꯌꯥꯝ ꯌꯣꯟꯕꯁꯨ ꯂꯩ ꯇꯦꯕ ꯑꯗꯨꯒꯤ ꯂꯩꯅꯤꯡꯕ ꯃꯤ ꯌꯥꯝ ꯂꯩꯕꯅꯦꯕ
ꯌꯣꯜꯂꯁꯨ ꯅꯨꯄꯤ ꯐꯖꯕ ꯃꯈꯩꯅ ꯌꯣꯟꯗꯣꯢꯅꯤꯅꯦ
ꯍꯥꯢꯗꯤ ꯅꯨꯄꯤ ꯐꯖꯕꯗ ꯌꯣꯟꯗꯣꯢꯅꯦꯕ ꯅꯪꯕꯣ
ꯎꯝ ꯍꯥꯢ ꯅꯨꯄꯤꯒꯩ ꯂꯧꯕ ꯂꯥꯛꯇꯣꯢꯅꯦ ꯅꯨꯄꯥꯅ ꯌꯣꯟꯕ ꯌꯥꯗꯦ
ꯅꯪꯕꯨ ꯀꯦꯖꯤꯒꯤ ꯀꯩꯅꯣ ꯀꯦꯖꯤꯅ ꯀꯛꯑꯒ
ꯑꯗꯨꯅꯤꯅꯦ ꯑꯁ ꯄꯥꯈꯪ ꯌꯣꯟꯕꯗꯨ ꯀꯗꯥꯢꯗꯒꯤ ꯑꯦꯍꯦ
ꯄꯥꯈꯪꯅ ꯌꯣꯜꯂꯗꯤ ꯅꯨꯄꯤ ꯆꯥꯗ꯭ꯔꯤꯌꯦ ꯑꯩꯈꯣꯢꯗꯤ ꯊꯣꯡꯖꯨ ꯊꯣꯡꯗ꯭ꯔꯤ ꯍꯣꯢ
ꯑꯁ ꯊꯦꯡꯗꯧꯔꯦꯅꯦ ꯀꯩꯗꯧꯔꯤꯅꯣ
ꯁꯨꯝꯖꯨ ꯇꯧꯗꯦ ꯁꯨꯝ ꯇꯞꯅ ꯇꯞꯅ ꯆꯥꯢ ꯍꯥꯢꯗꯤ ꯊꯦꯡꯅ ꯆꯥꯢꯕ ꯑꯈꯣꯢꯗꯤ
ꯑꯌꯨꯛ ꯉꯟꯇꯥ ꯌꯥꯝ ꯊꯕꯛ ꯌꯥꯝ ꯀꯟ ꯖꯥꯠꯂꯣ
ꯍꯣꯢꯗ ꯊꯕꯛ ꯆꯤꯟꯃꯟꯕꯩ ꯆꯥꯅꯤꯡꯉꯁꯨ ꯃꯇꯝ ꯂꯩꯇ꯭ꯔꯦ ꯑꯩꯈꯣꯢꯗꯤ
ꯃꯤ ꯃꯆꯥꯗꯤꯀꯣ
ꯈꯣꯢꯅꯦ
ꯄꯩꯁꯥ ꯄꯥꯢꯅꯕ ꯋꯥꯈꯟꯒ ꯈꯥ
ꯑꯗꯨꯅꯦ ꯄꯩꯁꯥ ꯄꯥꯢꯅꯤꯡꯅꯤꯉꯥꯢ ꯉꯥꯛꯇꯅꯦ ꯑꯩꯈꯣꯢ ꯍꯧꯖꯤꯛꯀꯥꯟ ꯇꯧꯔꯤꯁꯦ
ꯌꯥꯝ ꯉꯟꯇꯥꯅ ꯏꯅꯥꯛ ꯈꯨꯟꯅꯤꯡꯅꯨꯗ
ꯑꯗꯨꯗꯤ ꯌꯥꯔꯣꯢ ꯍꯧꯖꯤꯛꯀꯥꯟꯒꯤ ꯃꯠ ꯇꯝꯕꯗꯤ ꯉꯍꯥꯛ ꯂꯩꯔꯗꯤ ꯊꯦꯡꯃ ꯊꯦꯡꯉꯅꯤꯕ
ꯌꯥꯝ ꯇꯦꯟꯁꯟ ꯂꯥꯛꯑꯦꯕꯀꯣ
ꯑꯥ ꯑꯗꯨꯅꯦ ꯅꯪꯁꯨ ꯄꯩꯁꯥ ꯄꯩꯁꯥ ꯄꯩꯁꯥ ꯄꯥꯝꯕꯩ ꯅꯠꯇ꯭ꯔꯣ ꯀꯣꯜ ꯇꯧꯔꯛꯄꯗꯣ
ꯅꯪ ꯂꯩꯕꯒꯤꯅꯤꯅꯦ
ꯏꯁ
ꯀꯥꯏ ꯂꯩꯒꯦ
ꯑꯣꯏꯔꯝꯅꯤꯅꯦ
ꯅꯪ ꯈꯣꯟꯖꯦ ꯅꯨꯡꯉꯥꯏꯈ꯭ꯔꯕ ꯈꯣꯟꯖꯦꯜ ꯇꯥꯗꯕ ꯀꯨꯢꯔꯦꯅ ꯇꯧꯔꯛꯄꯅꯤ ꯀꯩꯗꯧꯔꯦ
ꯑꯗꯨꯅꯦ ꯊꯨꯝꯕ꯭ꯔꯣ ꯈꯥꯕ꯭ꯔꯣ
ꯈꯣꯟꯖꯦꯜ ꯇꯥꯕꯖꯦ
ꯊꯨꯝꯕꯁꯦ ꯈꯥꯕꯁꯨ ꯅꯠꯇꯦ ꯌꯥꯝ ꯃꯦꯂꯣꯗꯤ ꯑꯣꯢꯔꯛꯄ
ꯑꯣ ꯁꯤꯟꯕ꯭ꯔꯣ ꯑꯗꯨꯗꯤ
ꯁꯤꯟꯕꯒꯤ ꯑꯣꯢꯔꯝꯅꯤ ꯑꯗꯨꯗꯤ ꯊꯨꯝꯗꯦꯁꯨ ꯍꯥꯢꯌꯦ ꯁꯤꯟ ꯈꯥꯗꯦꯁꯨ ꯍꯥꯢꯌꯦ
ꯏꯪ ꯇꯞꯄ ꯈꯣꯟꯖꯦꯜ ꯑꯩ ꯌꯥꯗ ꯁꯤ
ꯑꯗꯨ ꯍꯥꯢꯔꯛꯕꯗꯣ ꯀꯩꯅꯣ ꯉꯥꯏꯍꯦ ꯅꯍꯥꯟꯀꯣ
ꯎꯝ
ꯀꯩꯅꯣ ꯁꯤ ꯀꯩꯅꯣꯗ ꯀꯣꯜ ꯋꯥꯔꯤ ꯁꯥꯕ ꯅꯨꯄꯥ ꯑꯃꯒ
ꯎꯝ
ꯑꯗꯣ ꯑꯃꯨꯛ ꯑꯣꯐꯂꯥꯏꯟꯗ ꯇꯧꯔꯛꯄ
ꯎꯝ
ꯑꯗꯨꯒꯤ ꯑꯩꯅ ꯇꯤ ꯀꯩꯅꯣ ꯐꯖꯅ ꯀꯥꯏꯅ ꯈꯨꯝꯕꯤꯗꯕ ꯍꯥꯏꯇꯥꯔꯦꯀꯣ ꯑꯗꯨꯒꯤ ꯈꯤꯇꯪ ꯍꯥꯏꯗꯤ ꯀꯩꯅꯣ ꯑꯩꯒꯤ ꯋꯥꯗꯣ ꯈꯤꯇꯪ ꯐꯧꯕ ꯍꯥꯏꯇꯥꯔꯦ ꯑꯗꯨ ꯑꯣꯏ ꯑꯣꯏꯔꯝꯅꯤ ꯈꯪꯗꯦ ꯃꯥꯅ ꯍꯥꯏꯔꯛꯄ
ꯑꯗꯨꯝꯅꯗꯤ ꯀꯩꯅꯣ ꯉꯁꯥꯏ ꯏꯕꯥꯅꯤ ꯋꯥꯔꯤ ꯁꯅꯥꯕꯗꯤ ꯌꯥꯝ ꯏꯪ ꯇꯞꯄꯒ ꯑꯃꯨꯛꯁꯤ ꯂꯥꯛꯑꯗꯤ ꯃꯩꯩꯅꯤꯍꯦ ꯅꯪꯁꯤꯗꯤ ꯌꯥꯗꯦ ꯂꯤꯜꯊꯣꯏꯅ ꯍꯥꯏꯔꯛꯄ ꯋꯥꯅꯤꯗ
ꯑꯗꯨꯃꯥꯏ ꯍꯥꯏꯅꯤ ꯃꯥꯏꯀ꯭ꯔꯣꯐꯣꯟꯗ ꯂꯥꯎꯔꯀꯥꯟꯗꯗꯤ ꯑꯩ ꯐꯔꯛ ꯑ ꯃꯈꯣꯟꯅꯤ ꯏꯍꯧ ꯍꯧꯅ ꯇꯥꯕꯅꯦ ꯑꯗꯨ ꯃꯥꯏꯀ꯭ꯔꯐꯣꯟ ꯌꯥꯎꯗꯕꯒꯤꯅꯤ ꯍꯥꯏꯕꯅꯤ
ꯑꯗꯨꯗꯩ ꯑꯩ ꯑꯩ ꯑꯩꯒꯤ ꯋꯥꯉꯥꯡꯗꯣ
ꯎꯝ
ꯈꯤꯇꯪ ꯊꯧ ꯐꯧ ꯃꯉꯣꯟꯗꯗꯤ ꯐꯥꯎꯕꯒꯤ ꯑꯣꯏꯔꯝꯅꯤꯅ ꯑꯗꯣ ꯑꯗꯨꯒꯤ ꯌꯥꯝ ꯀꯩꯅꯣꯗꯤ ꯌꯥꯝ ꯏꯪ ꯇꯞꯄꯦ ꯑꯗꯨꯒ ꯁꯤ ꯂꯥꯛꯑꯗꯤ ꯅꯡꯁꯦ ꯐꯠꯇꯦꯍꯦ ꯍꯥꯏꯅ ꯍꯥꯏꯔꯛꯄ ꯋꯥꯅꯤꯗ
ꯁꯤꯗꯗꯤ ꯃꯩ ꯅꯦꯕ
ꯑꯗꯨꯗꯤ ꯑꯁꯤꯗꯗꯤ ꯀꯩꯇꯧꯔꯤꯅꯣ ꯀꯩ ꯑꯗꯨ ꯍꯪꯉꯛꯀꯗꯣꯏꯒꯦ ꯍꯥꯏꯕꯅꯣ ꯍꯥꯏ ꯍꯥꯏꯕ ꯌꯥꯗꯦꯅ ꯅꯠꯇ꯭ꯔꯣ
ꯎꯝ
ꯁꯨꯨꯝ ꯃꯣꯢ ꯀꯨꯝꯒꯅꯣ ꯈꯥꯏꯔꯛꯄꯗ ꯑꯗꯨꯝ ꯑꯩꯈꯣꯏꯁꯨ ꯑꯗꯨꯝ ꯅꯣꯛꯃꯤꯟꯅ ꯅꯣꯛ ꯅꯣꯛꯆꯦꯅ ꯑꯗꯨꯝ ꯍꯥꯏꯔꯛ ꯑꯁꯤꯗꯤ ꯑꯗꯨꯝ ꯀꯩꯅꯣ ꯇꯧꯒꯦꯔ ꯃꯣꯏꯁꯦ ꯌꯥꯝ ꯌꯥꯝ ꯏꯪ ꯇꯞꯄꯦꯅ ꯈꯜꯂꯝꯕꯅꯦꯕ ꯑꯗꯨꯒꯤ
ꯍ
ꯏꯪ ꯇꯞꯇꯦꯗ ꯑꯩꯈꯣꯏꯗꯤ ꯏꯁꯧ ꯂꯥꯡꯕꯅ
ꯃꯤꯅꯦ ꯃꯍꯧꯁꯥꯅꯤ ꯀꯩꯗꯧꯒꯦ
ꯑꯗꯨꯅꯤꯅꯦꯀꯣ ꯍꯣꯏ ꯆꯨꯝꯃꯦ ꯑꯗꯨꯗꯤ ꯏꯁꯧ ꯂꯥꯡꯕ ꯍꯥꯏꯕꯗꯨꯗꯤ ꯅꯨꯄꯤꯒꯤ ꯅꯠꯇ꯭ꯔꯣ
ꯑꯗꯨꯅꯤ ꯑꯩꯅ ꯁꯨꯝ ꯈꯜꯂꯤꯁꯦ
ꯍꯥ
ꯍꯨꯖꯤꯛ ꯑꯇꯤꯌꯥꯁꯤꯗ ꯁꯪꯁꯥꯔꯁꯤꯗ ꯄ꯭ꯔꯤꯊꯤꯕꯤꯁꯤꯅꯒ ꯃꯩꯒꯤ ꯀꯦꯄꯥꯁꯤꯇꯤ ꯌꯥꯝ ꯅꯦꯝ ꯅꯦꯝꯃꯦꯕꯀꯣ ꯏꯂꯦꯛꯇ꯭ꯔꯤꯛꯁꯤꯇꯤꯒꯨꯝꯕ ꯃꯩꯒꯤꯁꯦ ꯏꯂꯦꯛꯇ꯭ꯔꯤꯛꯁꯤꯇꯤꯒꯨꯝꯕ ꯌꯥꯝ ꯆꯠ ꯇꯦꯁ ꯑꯣꯏꯗꯅ
ꯑꯥ
ꯑꯗꯨꯅ ꯑꯩꯅ ꯈꯟꯕꯁꯤ ꯅꯨꯄꯤꯒꯤ ꯃꯆꯤꯟꯅꯒ ꯏꯂꯦꯛꯇ꯭ꯔꯤꯛꯁꯤꯇꯤ ꯥꯇꯤ ꯄꯨꯈꯠꯄ ꯉꯝꯗꯦ ꯈꯔ ꯁꯥꯎꯍꯜꯂꯒ ꯉꯥꯡꯉꯗꯤ ꯏꯂꯦꯛꯇ꯭ꯔꯤꯁꯤꯇꯤ
ꯋꯥꯈꯜꯂꯣꯟꯁꯤꯁꯨ ꯌꯥꯏꯍꯦ ꯑꯗꯨꯗꯤ
ꯁꯨꯃꯥꯏꯅ ꯇꯧꯕ ꯌꯥꯔꯗꯤ ꯍꯥꯏꯅ ꯀꯦꯛ ꯄꯦꯛ ꯀꯦꯛ ꯇꯦꯛ ꯈꯣꯡꯕꯗꯨꯀꯣ ꯖꯦꯅꯦꯇꯔꯒ ꯃꯅꯤꯡꯗ ꯃꯣꯇꯣꯔ ꯀꯟꯚꯔꯇꯔ ꯃꯆꯥ ꯃꯆꯥ ꯍꯥꯞꯂꯝꯕ ꯑꯗꯨꯒꯤ ꯃꯌꯥꯝ ꯅꯨꯄꯤ ꯍꯥꯏꯗꯤ ꯏꯟꯇꯝ ꯑꯣꯐ ꯃꯤꯂꯤꯌꯟꯁꯅꯤꯅꯥꯀꯣ ꯑꯗꯨꯗꯅꯦ ꯀꯔꯟꯗꯣ ꯄꯔꯗꯤꯌꯨꯁ ꯇꯧꯔꯗꯤ
ꯅꯣꯏ ꯅꯪꯒꯤ ꯑꯥꯏꯗꯤꯌꯥꯁꯦ ꯌꯥꯝ ꯐꯩꯌꯦꯕꯀꯣ
ꯑꯥ
ꯃꯤ ꯑꯇꯣꯞꯄꯅꯗꯤ ꯇꯧꯕ ꯉꯝꯃꯔꯣꯏꯕ ꯑꯇꯣꯞꯄꯅꯗꯤ ꯑꯗꯨꯒꯤ ꯅꯪ ꯑꯣꯏꯅ ꯅꯪ ꯑꯣꯏꯅ ꯑꯗꯨꯝ ꯅꯪꯒꯤ ꯋꯥꯈꯜꯗ ꯅꯪꯒꯤ ꯑꯥꯏꯗꯤꯌꯥ ꯑꯗꯨꯝ ꯂꯩꯕꯗꯣ ꯅꯨꯄꯤ ꯑꯃꯗ ꯑꯦꯛꯁꯄꯤꯔꯤꯃꯦꯟꯁ
ꯑꯦꯛꯁꯄꯔꯤ ꯑꯦꯛꯁꯄꯦꯔꯤꯃꯦꯟꯇ ꯇꯧꯊꯣꯛꯑꯣ
ꯑꯗꯨ ꯃꯦꯟꯁ ꯑꯥꯔ ꯀ꯭ꯔꯦꯖꯤ ꯍꯥꯏꯗꯣ
ꯑꯗꯨꯅꯤ ꯁꯥꯏꯟꯇꯤꯁꯁꯤꯡꯖꯦ ꯑꯉꯧꯕ ꯉꯥꯛꯇꯅꯦꯕ
ꯑꯥ
ꯉꯧꯕꯩ ꯅꯠꯇ꯭ꯔꯣ ꯃꯣꯏꯅ ꯑꯗꯨꯃꯥꯏꯅ ꯃꯤꯅ ꯈꯟꯗꯕ ꯋꯥꯈꯜ ꯈꯜꯂꯒ
ꯎꯝ ꯀꯣꯛ ꯈꯔ ꯂꯩꯈꯠꯇ꯭ꯔꯗꯤ ꯃꯤꯅ ꯄꯨꯊꯣꯛꯄ ꯉꯝꯗꯁꯤꯡꯗꯣ ꯄꯨꯊꯣꯛꯄ ꯌꯥꯏ ꯉꯝꯂꯣꯏꯕ ꯈꯔ ꯂꯩꯈꯠꯀꯗꯕꯅꯦꯕ
ꯑꯗꯨꯅꯦ ꯅꯪꯁꯨ ꯑꯗꯨꯝ ꯌꯥꯏ ꯑꯗꯨ ꯇꯧꯑꯣ
ꯍꯩ ꯆꯥꯔꯒ ꯇꯨꯝꯕ ꯆꯥꯔꯒ ꯇꯨꯝꯕ ꯄꯦꯜꯂꯦ ꯍꯦ ꯍꯟꯗꯛ ꯀꯥꯟꯁꯤꯗꯤ
ꯑꯥ ꯆꯥꯔꯒ ꯇꯨꯝꯕꯦꯅꯦ
ꯕꯅꯤꯅꯦ ꯎꯝ ꯅꯨꯄꯤꯒ ꯀꯣꯏꯒꯦ ꯍꯥꯏꯕ ꯕꯤꯠꯁꯦ ꯍꯟꯂꯛꯈ꯭ꯔꯦꯅꯦ ꯀꯩꯗꯧꯏ ꯏꯊꯟꯗ ꯏꯁꯥ ꯏꯊꯟꯗ ꯈꯜꯂꯒ ꯕꯤꯠꯇꯀ ꯌꯧꯔꯛꯇ꯭ꯔꯤꯅꯦ
ꯅꯨꯄꯤꯅ ꯌꯥꯕꯤꯗꯕꯩ ꯑꯣꯏꯔꯝꯅꯝ ꯍꯟꯅꯨꯔꯦꯅ ꯅꯪꯗꯤ ꯅꯪꯗꯤ ꯅꯪꯗꯤꯕꯤ ꯑꯗꯨꯗꯤ ꯌꯥꯝ ꯂꯩꯔꯝꯅꯦꯕ ꯅꯨꯄꯤꯅ ꯌꯥꯕꯤꯗꯕꯩ ꯑꯣꯏꯔꯝꯅꯦꯕ
ꯅꯠꯇꯦꯕ ꯍꯥꯏꯗꯤ ꯏ ꯏꯁꯥ ꯅ ꯏꯊꯟꯗ ꯕꯤꯠ ꯌꯥꯎꯔꯛꯇꯕꯗꯣꯅ ꯊꯥꯏꯅ ꯀꯔꯤ ꯍꯥꯏꯁꯤꯔꯥ ꯀꯣꯂꯦꯖ ꯀꯥꯕ ꯃꯇꯝꯗꯗꯤ ꯑꯁ ꯃꯤ ꯑꯃ ꯊꯦꯝꯃ ꯀꯥꯟꯗ ꯌꯥꯗꯕꯗꯤ ꯅꯠꯇꯦ ꯑꯗꯨꯕꯨ ꯍꯟꯗꯛꯀꯥꯟꯗꯗꯤ
ꯅꯨꯄꯤ ꯑꯩꯉꯣꯟꯗ ꯋꯥ ꯉꯥꯡꯕꯀ ꯈꯪ ꯍꯥꯏꯗꯤ ꯐꯣꯝꯂꯥꯗꯨ ꯀꯥꯎꯈ꯭ꯔꯦꯅꯦ
ꯑꯗꯨꯅꯦ ꯀꯨꯏꯅ ꯀꯨꯏꯅ ꯇꯧꯗ꯭ꯔꯤꯕꯅꯤꯅ ꯀꯣ ꯉꯥꯏꯍꯥꯛ ꯂꯩꯔꯗꯤ
ꯐꯖꯈ꯭ꯔꯕ ꯅꯨꯡ ꯅꯨꯡꯒꯣꯝꯅ ꯀꯟꯈꯤꯕ ꯊꯃꯣꯏꯁꯤꯅ ꯀꯔꯝ ꯍꯥꯏꯅ ꯁꯨꯞꯠꯊꯒꯦꯔꯥ ꯍꯥꯏꯕ ꯐꯣꯝꯂꯥꯗꯣ ꯀꯥꯎꯈꯤꯕ
ꯏꯁꯤꯡ ꯑꯁꯥꯕꯅ ꯐꯨꯠꯂꯣ ꯏꯁꯤꯡ ꯌꯥꯝ ꯁꯥꯕꯗꯣ ꯐꯨꯠꯂꯒ ꯃꯅꯨꯡꯗ ꯅꯪꯒꯤ ꯆꯤꯟꯗꯒꯤ ꯆꯪꯍꯜꯂꯣ ꯑꯗꯨꯗꯤ ꯌꯥꯝ ꯀꯟꯕ ꯅꯪꯒꯤ ꯊꯝꯃꯣꯏꯗꯣ ꯅꯨꯡꯒꯨꯝꯅ ꯀꯟꯕ ꯊꯝꯃꯣꯏꯗꯣ
ꯑꯥ
ꯑꯃꯨꯛ ꯅꯪ ꯅꯍꯥꯟ ꯊꯥꯏꯅꯒꯤ ꯀꯣꯂꯦꯖꯀꯤ ꯃꯇꯝꯒꯤ ꯅꯪꯒꯤ ꯊꯝꯃꯣꯏꯒꯤ ꯇꯥꯏꯞ ꯑꯗꯨꯒꯨꯝꯅ ꯑꯃꯨꯛ ꯍꯥꯡꯒꯟꯅꯤ
ꯅꯨꯄꯤ ꯑꯉꯥꯡ ꯀꯣꯏꯌꯦ ꯍꯥꯏꯗꯤ ꯏꯃꯣꯁꯟꯅꯦꯜ ꯍꯥꯏꯁꯤꯔꯥ ꯏꯇ꯭ꯔꯦꯁ ꯍꯥꯏꯁꯤꯔꯥ ꯀꯔꯤ ꯍꯥꯏꯗ꯭ꯔꯥ ꯋꯥꯈꯜꯂꯣꯟ ꯍꯥꯏꯁꯤꯔꯥ ꯃꯥꯟꯅꯥꯗ꯭ꯔꯦ
ꯑꯃꯨꯛꯁ ꯑꯩꯉꯣꯟꯗꯒꯤ ꯑꯍꯟꯕ ꯑꯍꯟꯕ ꯀꯣꯏꯔꯦ ꯍꯅꯨꯕꯤ ꯑꯣꯜꯂꯦ ꯌꯥꯗꯔꯦ
ꯑꯗꯨꯗꯤ ꯑꯗꯨꯗꯤ ꯅꯪꯒ ꯅꯪꯒꯤ ꯂꯩꯕꯥꯛꯇ ꯅꯪꯒ ꯄꯨꯟꯅ ꯍꯤꯉꯣ ꯍꯥꯏꯅ ꯇꯝꯂꯝꯕꯤ ꯅꯨꯄꯤꯗꯣ ꯊꯦꯡꯅꯗ꯭ꯔꯤꯕꯒꯤꯅꯤ
ꯂꯥꯏꯕꯛꯇ ꯇꯥꯡꯂꯝꯝꯗ꯭ꯔꯕ ꯑꯩꯒꯤ ꯄꯨꯟꯁꯤꯁꯦ ꯇꯥꯔꯗꯤ ꯒꯤꯇꯥꯔ ꯃꯆꯥ ꯌꯥꯜꯂꯒ ꯆꯤꯡꯒꯠ ꯆꯤꯡꯒꯠ ꯆꯁꯥꯏ
ꯊꯤꯌꯣ ꯊꯤꯌꯣ ꯐꯪꯗꯣꯏꯅꯤ ꯐꯪꯅꯤ ꯇꯨꯃꯤꯟꯅ ꯃꯣꯏ ꯂꯥꯛꯄ ꯉꯥꯏꯔꯗꯤ ꯅꯪ ꯅꯨꯄꯤ ꯐꯪꯉꯔꯣꯏ
ꯑꯁ ꯈꯪꯗꯦꯅꯦ ꯂꯤꯞ ꯁꯤꯡꯒꯜ ꯐ꯭ꯔꯦꯜꯂꯤ ꯍꯥꯏꯕ ꯇꯥꯔꯅꯤ
ꯑꯁ ꯑꯗꯨꯅ ꯐꯩꯗ
ꯕꯥ ꯍꯨꯛ ꯑꯣ ꯀ꯭ꯔꯨꯛ ꯑꯥꯏ ꯀꯦꯟ ꯂꯤꯞ ꯁꯤꯡꯒꯔ ꯍꯥꯏꯗ
ꯍꯥ ꯍꯥ
ꯅꯣ ꯀꯝꯄ꯭ꯂꯦꯟ
ꯅꯪ ꯅꯪ ꯁꯤꯡꯒꯜ ꯑꯣꯏꯅꯤꯡꯕꯩ ꯃꯤ ꯑꯣꯏꯕ ꯅꯠꯇꯕ
ꯎꯝ ꯗꯥꯎꯅꯅꯤꯕ ꯗꯥꯎꯅꯅꯤ
ꯍꯩ ꯑꯃ ꯂꯩꯗꯅ ꯑꯃ ꯂꯩꯗꯅ ꯀꯩꯅꯣ ꯂꯨꯍꯣꯡꯗ ꯍꯥꯏꯗꯤ ꯅꯨꯄꯤ ꯊꯤꯗꯕ ꯅꯨꯄꯤ ꯊꯤ ꯅꯨꯄꯥ ꯊꯤꯗꯕ ꯅꯨꯄꯤꯁꯤꯡꯁꯦ ꯀꯩꯅꯣ ꯀꯗꯥꯏꯗ ꯍꯥꯏꯕ ꯁꯔꯀꯥꯔ ꯍꯥꯏꯒꯗ꯭ꯔꯥ
ꯎꯝ
ꯑꯗꯨꯗ ꯀꯣꯌꯦꯗ ꯌꯥꯎꯋꯦ ꯍꯥꯏꯕꯗꯣ ꯈꯪꯕ꯭ꯔꯣ ꯀꯣꯌꯦꯠꯇ ꯌꯥꯎꯅꯤ ꯍꯥꯏꯕꯗꯣ
ꯅꯨꯡꯄꯤ ꯊꯤꯗꯕ ꯃꯈꯩꯁꯦ
ꯑꯣ ꯅꯨꯄꯤ ꯊꯤꯗꯕ ꯃꯈꯩ ꯑꯗꯨꯒ ꯅꯨꯄꯥ ꯌꯨꯝ ꯄꯥꯟꯗꯕ ꯅꯨꯄꯤꯁꯤꯡ ꯍꯣꯏ ꯑꯗꯨ ꯀꯣꯌꯦꯠ ꯁꯔꯀꯥꯔꯒꯤ ꯀꯣꯌꯦꯔ ꯂꯩꯌꯦꯗꯅ ꯑꯗꯨꯗ ꯐꯝꯅꯤ ꯑꯩ
ꯑꯗꯨꯗꯨꯝ ꯕꯦꯟꯁ ꯃꯃꯥꯡꯗ ꯐꯝꯗꯣꯏꯕ
ꯍꯣꯏ ꯀꯩꯅꯣ ꯁ꯭ꯇꯦꯖꯇ
ꯑꯥ
ꯏꯁꯩ ꯑꯧ ꯏꯁꯩ ꯁꯛꯒ ꯂꯩꯗꯣꯏꯕ ꯅꯣꯏꯅ
ꯑꯗꯨꯅꯤ ꯅꯨꯄꯥ ꯑꯃꯅ ꯏꯁꯣꯔꯅ ꯅꯨꯄꯥ ꯃꯉꯣꯟꯗ ꯍꯪꯕꯀꯣ
ꯑꯣ
ꯅꯪ ꯕꯤꯖꯤꯅꯦꯁ ꯇꯧꯔꯀꯥꯟꯗ ꯀꯔꯝꯕ ꯕꯤꯖꯤꯅꯦꯁ ꯈ꯭ꯋꯥꯏꯗꯒꯤ ꯇꯧꯅꯤꯡꯕ꯭ꯔꯥ ꯑꯗꯨ ꯅꯪꯉꯣꯟꯗ ꯃꯐꯝ ꯄꯤꯔꯤꯌꯦ ꯍꯥꯏꯌꯦꯕ
ꯑꯣ
ꯑꯗꯨꯅ ꯃꯥꯁꯦ ꯈꯨꯝꯗ꯭ꯔꯦ ꯑꯗꯨꯅ ꯅꯨꯄꯥ ꯑꯃꯅ ꯑꯃꯨꯛ ꯍꯪꯕ
ꯑꯣ
ꯀꯔꯝꯕ ꯕꯤꯖꯤꯅꯦꯁꯅ ꯈ꯭ꯋꯥꯏꯗꯒꯤ ꯄ꯭ꯔꯣꯐꯤꯠ ꯂꯩꯕ꯭ꯔꯥ ꯈ꯭ꯋꯥꯏꯗꯒꯤ ꯁꯦꯜꯁꯦ ꯌꯣꯟꯕꯁꯤ ꯌꯥꯝ ꯁꯦꯜꯁꯦ ꯌꯥꯝ ꯄ꯭ꯔꯣ ꯃꯐꯝ ꯑꯃ ꯍꯥꯏꯌꯣ ꯂꯥꯛ ꯑꯃꯃꯝ ꯄꯤꯒꯦ ꯀ꯭ꯔꯣꯔ ꯑꯃꯃꯝ ꯄꯤꯒꯦ ꯍꯥꯏꯕꯖꯥꯠꯅꯦ
ꯑꯣ
ꯑꯗꯣ ꯁꯤꯗ ꯅꯨꯄꯥ ꯑꯃꯥꯅ ꯂꯦꯞꯈꯠꯂꯦ ꯑꯩꯅ ꯕꯤꯖꯤꯅꯦꯁ ꯈ꯭ꯋꯥꯏꯗꯒꯤ ꯁꯦꯜ ꯆꯠꯀꯗꯕ ꯃꯐꯝꯅꯤ ꯍꯦꯜ ꯍꯦꯜ ꯒꯦꯠ ꯃꯃꯥꯡꯗ ꯑꯁ ꯀ꯭ꯔꯤꯝ ꯌꯣꯟꯒꯅꯤ ꯍꯥꯏꯅ
ꯑꯦ ꯑꯗꯨꯁꯨ ꯆꯨꯝꯃꯦ
ꯀꯁꯇꯃꯔ ꯀꯌꯥꯃꯨꯛ ꯂꯥꯛꯀꯦꯔꯀꯣ ꯌꯥꯝ ꯁꯤꯠꯄꯒꯤ ꯆꯥꯡꯗꯣ
ꯎꯝ ꯑꯗꯨꯅꯤ
ꯑꯦ
ꯑꯃꯣꯏ ꯃꯥ ꯄꯩꯁꯥ ꯌꯥꯝ ꯐꯪꯅꯤꯍꯦ ꯑꯗꯨꯗꯤ
ꯑꯁ ꯁꯦꯕ
ꯅꯪ ꯁꯦꯝꯗꯣꯛꯄ ꯋꯥꯔꯤ ꯑꯣꯏꯔꯝꯅꯤ ꯑꯩꯗꯤ ꯁꯨꯡ ꯇꯥ ꯇꯥꯗ꯭ꯔꯤ
ꯎꯝ ꯁꯦꯡꯕ ꯐꯥꯒꯤ ꯐꯥꯒꯤ ꯃꯤꯗꯤ ꯑꯅꯤ ꯑꯍꯨꯝ ꯂꯣꯟꯖꯜꯂꯛꯑꯦ ꯑꯩꯈꯣꯏꯗꯤ ꯑꯃꯐꯥꯎ ꯐꯪꯗꯦ ꯀꯔꯤꯒꯤꯔ ꯈꯪꯗ꯭ꯔꯦꯅꯦ
ꯑꯗꯨꯏꯅꯦ ꯌꯥꯔꯦ ꯊꯤꯔꯅꯨ ꯌꯥꯔꯦ ꯀꯣꯏꯌꯔꯗ ꯑꯗꯨꯝ ꯐꯝꯕ ꯆꯠꯂꯣ
ꯆꯦꯛ ꯆꯥꯔꯨꯕꯠ ꯁꯪꯁꯥꯔ ꯑꯁꯨꯛ ꯆꯥꯎꯔꯕ ꯂꯝꯗꯝꯁꯤꯗ ꯅꯨꯄꯤ ꯂꯤꯁꯤꯡ ꯂꯤꯁꯤꯡ ꯆꯠꯂꯤꯕ ꯃꯔꯛꯇꯨꯗ ꯑꯩꯒꯤꯗꯤ ꯄꯨꯔꯥ ꯁꯃꯨꯗ꯭ꯔꯗꯨꯗ ꯁꯅꯥ ꯊꯤꯕꯒ ꯆꯞ ꯃꯥꯟꯅꯔꯦꯅꯦ
ꯀꯅꯥꯗꯦ ꯌꯥꯔꯦ ꯇꯣꯛꯑꯣ ꯀꯣꯏ ꯑꯗꯨꯝ ꯐꯝꯃꯨꯔꯣ
ꯑꯗꯨꯅꯦ ꯌꯥꯔꯗꯤ ꯑꯦꯠꯖꯁ ꯇꯧꯊꯣꯛ ꯇꯧꯃꯤꯟꯅꯁꯤꯗ ꯅꯣꯏꯁꯨ ꯃꯇꯦꯡ ꯄꯥꯡꯅꯔꯣꯏꯁꯤ
ꯑꯍꯣꯏꯅꯦ
ꯅꯠꯇ꯭ꯔ
ꯍꯣꯏꯕ ꯍꯣꯔꯦꯟ ꯁꯣꯁꯦꯜ ꯃꯦꯗꯤꯌꯥꯗ ꯁꯣꯁꯦꯜ ꯃꯦꯗꯤꯌꯥꯗ ꯅꯪ ꯄꯤꯛꯆꯔ